ꯇꯥꯕ꯭ꯔꯥ
ꯇꯥꯏ ꯇꯥꯏ
ꯑꯣ ꯑꯈꯣ ꯑꯩꯈꯣꯏꯗꯤ ꯒꯦꯠ ꯍꯥꯡꯗꯣꯛꯇ꯭ꯔꯥ ꯅꯣꯏꯗꯤ ꯒꯦꯠ ꯊꯤꯡꯖꯤꯜꯂꯦꯕ
ꯀꯩꯗꯩꯅꯣ ꯈꯪꯗꯦꯅꯦ ꯑꯗꯨꯕꯣ
ꯌꯥꯏꯐꯕꯤꯔꯣ ꯉꯁꯤ ꯅꯣꯏꯔꯣꯝ ꯂꯥꯛꯄ꯭ꯔꯥ
ꯑꯥ ꯂꯩꯍꯧꯕꯅꯦ ꯑꯝ ꯂꯥꯑꯣꯗ
ꯑꯁ ꯆꯥꯗꯤ ꯑꯩ ꯉꯁꯤꯗꯤ ꯐꯣꯟ ꯇꯧꯔꯛꯀꯦꯒ ꯍꯥꯏꯔ ꯑꯃ ꯇꯧꯔꯛꯇꯦ ꯈꯜꯂꯝꯃꯅꯤ
ꯑꯩꯅ ꯅꯕꯥꯅꯤꯗꯤ ꯂꯧꯕꯨꯛ ꯂꯧꯕꯨꯛꯇ ꯍꯦꯛ ꯍꯦꯛ ꯃꯥꯡꯉꯦ ꯍꯥꯏꯕ ꯑꯗ ꯑꯁ ꯀꯅꯥ ꯍꯥꯏꯅꯦ ꯏꯕꯥꯅꯤ ꯋꯥꯛꯀꯤꯡ ꯊꯨꯝ ꯅꯨꯡꯁꯤꯠ ꯆꯥꯕ ꯆꯠꯆꯕꯗꯨꯒ ꯅꯣꯏꯅ ꯚꯥꯞ ꯂꯥꯝꯃꯦꯇ ꯈꯜꯂꯦ ꯑꯩ
ꯎꯝ
ꯆꯥꯛ ꯏꯁꯤꯡ ꯆꯥꯅ ꯅꯨꯃꯤꯗꯥꯡꯒꯤ
ꯅꯨꯃꯤꯗꯥꯡꯒꯤ ꯊꯣꯡꯕ ꯌꯥꯔꯛꯀꯗꯣꯔꯦ ꯍꯧꯖꯤꯛ
ꯑꯉꯥꯡꯒꯩ ꯁ꯭ꯀꯨꯜ ꯍꯜꯂꯛꯑꯃꯅꯤ
ꯍꯂꯛꯑ
ꯀꯃꯥꯏ ꯀꯃꯥꯏ ꯇꯧꯔꯤꯅꯣꯉꯥꯏꯔꯤꯕꯣ
ꯅꯨꯡꯉꯥꯏꯔꯤ ꯉꯔꯥꯡ ꯀꯣꯏꯕ ꯆꯠꯂꯨꯔꯦ ꯅꯨꯡꯉꯥꯏꯊꯣꯛꯑꯦ
ꯎꯝ
ꯁꯟꯗꯦ ꯅꯨꯃꯤꯠ ꯑꯝꯗ ꯑꯃꯨꯛꯇꯪꯒ ꯀꯪꯂꯥꯗ ꯄꯨꯕꯤꯌꯣꯅ ꯀꯟꯅ ꯇꯧꯔꯤ
ꯑꯣ ꯀꯪꯂꯥꯒꯤ ꯂꯥꯏꯐꯝ ꯑꯩꯈꯣꯏꯒꯤ ꯑꯗꯣ ꯃꯥ ꯀꯪꯂꯥ ꯃꯅꯨꯡꯗꯨꯅꯦ ꯑꯩꯈꯣꯏꯒꯤ ꯃꯟꯗꯤꯔ ꯑꯃ ꯆꯥꯎꯅ ꯁꯥꯔꯒ ꯊꯝꯃꯤꯗꯣ ꯍꯧꯖꯤꯛ ꯑꯗꯨ ꯀꯔꯤ ꯂꯥꯏ ꯑꯣꯏꯗꯣꯏꯅꯣ
ꯀꯩꯅꯣꯒꯤꯗꯨꯔꯣ ꯃꯃꯥꯡꯂꯣꯝꯗ ꯂꯩꯕꯗꯨꯔꯣ
ꯍꯣꯏ ꯍꯣꯏ ꯑꯩꯈꯣꯏꯒꯤ ꯎꯝ ꯐꯖꯅ ꯆꯥꯎꯅ ꯁꯥꯔ ꯂꯩꯗꯣ
ꯎ ꯀꯩꯅꯣ ꯍꯧꯕꯗꯨꯒꯤ ꯎ ꯍꯧꯕ ꯄꯔꯦꯡꯒꯤ ꯑꯗꯣꯝ ꯅꯥꯀꯟꯗ ꯂꯩꯕꯗꯨꯔꯣ ꯒꯣꯕꯤꯟꯗꯒꯤꯅꯦ ꯍꯥꯏꯕ꯭ꯔꯣ ꯀꯩꯅꯣꯝ ꯍꯥꯏꯗꯥꯏꯅ
ꯑꯣ ꯑꯗꯨ ꯂꯥꯏꯗꯨꯣ ꯈꯣꯏꯔꯝꯕꯗꯤ ꯈꯔꯝꯃꯦ ꯑꯗꯨꯒꯅꯦ ꯀꯔꯤ ꯂꯥꯏꯅꯣ ꯃꯨꯟꯅ ꯈꯪꯗꯕ
ꯑꯣ ꯑꯣ
ꯀꯪꯂꯥ ꯃꯅꯨꯡꯒꯤ ꯂꯥꯏꯐꯝꯁꯦ ꯂꯥꯏꯐꯝ ꯑꯔꯨ ꯑꯔꯨꯕ ꯂꯩꯅꯤꯗꯅ ꯊꯥꯏꯅ ꯑꯩꯈꯣꯏꯅ ꯆꯠꯄꯗꯤ ꯑꯗꯨꯝ ꯆꯠꯂꯦ ꯀꯩ ꯀꯩ ꯂꯩꯅꯣꯗꯤ ꯃꯨꯟꯅ ꯁꯨꯡ ꯈꯪꯗꯦꯕ ꯑꯗꯒꯤ ꯃꯣꯏꯒꯤ ꯍꯤꯌꯥꯡꯒꯤ ꯁꯤꯗꯨꯃꯗꯤ ꯑꯗꯨꯝ ꯑꯗꯨ ꯂꯥꯏ ꯂꯥꯏꯁꯨ ꯈꯨꯔꯨꯝꯅꯔꯦ ꯑꯗꯒꯤ ꯌꯦꯡꯕꯁꯨ ꯌꯦꯡꯉꯦ ꯑꯗꯨꯏ ꯄꯣꯠꯇꯣ ꯑꯗꯨꯝꯕꯗꯣ ꯃꯣꯏ ꯑꯉꯥꯡꯒꯤ ꯏꯁꯀꯔꯁꯟꯒꯨꯝꯕ ꯂꯥꯛꯄꯗꯣ
ꯑꯥ
ꯑꯗꯨꯗꯗꯤ ꯃꯣꯏꯒꯤ ꯃꯅꯤꯄꯨꯔꯤꯒꯤ ꯑꯣꯖꯥ ꯍꯥꯏꯗꯣꯏꯔꯥ ꯈꯪꯗꯦꯅꯦ ꯑꯗꯣ ꯑꯣꯖꯥꯈꯩꯗꯨꯅ ꯂꯥꯛꯑꯒ ꯐꯖꯅ ꯌꯥꯝ ꯀꯨꯞ ꯀꯨꯞꯅ ꯃꯔꯣꯟꯗꯨ ꯇꯥꯛꯑꯦꯕ ꯃꯣꯏꯗꯤ ꯈꯪꯕꯅꯤꯅ ꯑꯩꯈꯣꯏꯗꯤ ꯆꯠꯂꯤꯕ ꯌꯦꯡꯉꯤꯕ ꯚꯥꯏꯗꯨꯅꯦ ꯀꯩꯅꯣꯁꯦ ꯃꯨꯟꯅ ꯈꯪꯗꯦꯕ
ꯍꯣꯏ ꯑꯈꯪꯕ ꯃꯤꯗꯨꯃ ꯌꯥꯎꯗꯕꯅꯤꯅ
ꯑꯥꯎ
ꯑꯗꯨꯅ ꯑꯩꯖꯨ ꯍꯥꯏꯔꯤꯅꯦ ꯑꯝꯇꯪ ꯑꯉꯥꯡꯁꯤꯡꯁꯦ ꯄꯨꯔꯒ ꯑꯩꯈꯣꯏ ꯅꯨꯄꯥ ꯍꯣꯏꯗꯤ ꯑꯗꯨꯒꯤ ꯃꯅꯨꯡꯗ ꯈꯪꯕꯅꯤꯅꯕ
ꯎꯝ
ꯑꯗꯨ ꯑꯩꯅ ꯑꯉꯥꯡꯈꯩ ꯄꯨꯔꯒ ꯑꯃꯝꯇꯪꯒ ꯆꯠꯂꯨꯁꯤ ꯃꯣꯏꯁꯨ ꯆꯠꯅꯤꯡꯉꯦꯌꯦ ꯉꯔꯥꯡꯁꯨ ꯆꯠꯂꯤꯗꯣ ꯃꯦꯟꯃꯥꯟ ꯑꯃ ꯇꯥꯗ꯭ꯔꯦ ꯑꯗꯨꯗꯨꯅ ꯑꯝꯇꯪ ꯆꯠꯂꯨꯁꯤ ꯆꯠꯂꯀꯥꯟꯗ ꯑꯦ ꯁꯤꯅꯤ ꯁꯤꯅꯤ ꯍꯥꯏꯕꯗꯗꯩ ꯅꯍꯥꯟꯋꯥꯏ ꯆꯪꯉꯒ ꯇꯥꯛꯈꯤꯕ ꯃꯌꯥꯝ ꯑꯗꯒꯤ ꯀꯩꯅꯣ ꯃꯐꯝꯗꯨꯣ ꯂꯣꯏꯅ ꯁꯤꯟꯇꯣꯛꯑꯝꯃꯦ ꯍꯥꯏꯕ
ꯎꯝ
ꯃꯐꯝꯗ ꯂꯣꯏ ꯁꯤꯟꯇꯣꯛꯑꯕꯅꯤꯅ ꯑꯩꯁꯨ ꯃꯐꯝ ꯃꯅꯨꯡꯗꯨꯗ ꯆꯪꯁꯤꯜꯂꯒ ꯑꯩꯈꯣꯏꯒꯤ ꯂꯥꯏꯁꯪꯗꯣ ꯃꯇꯝꯗꯨꯗꯗꯤ ꯐꯖꯅ ꯏꯟꯊꯤ ꯅꯨꯡꯉꯥꯏꯅ ꯂꯥꯏꯁꯪꯒꯗꯣ ꯁꯥꯕꯤꯔꯝꯗꯦꯕ
ꯎꯝ
ꯂꯥꯏꯁꯪ ꯃꯆꯥ ꯑꯩꯈꯣꯏꯒꯤ ꯎꯒꯤ ꯂꯥꯏꯁꯪ ꯃꯆꯥꯗꯣ ꯎꯒꯤ ꯂꯥꯏꯁꯪ ꯃꯆꯥꯗꯨꯃ ꯁꯥꯔꯒ ꯑꯗꯨꯝ ꯀꯩꯅꯣ ꯇꯧꯔꯒ ꯊꯝꯃꯝꯕꯅꯦꯕꯀꯣ ꯑꯗꯨꯒ ꯍꯧꯖꯤꯛꯇꯤ ꯂꯥꯏꯁꯪ ꯑꯣꯏꯅ ꯇꯧꯔꯒ ꯆꯥꯎꯅ ꯁꯥꯔꯒ ꯆꯥꯎꯅ ꯁꯥꯔꯒ ꯃꯥꯏ ꯃꯥꯏ ꯂꯥꯏꯁꯤꯡꯗꯣ ꯄꯨꯜꯂꯞ ꯊꯝꯕꯤꯔꯁꯨ ꯌꯥꯏꯗꯅ ꯑꯗꯨꯃꯥꯏꯅ ꯇꯧꯔꯒ ꯂꯩꯔꯝꯕꯅꯤꯅ ꯄꯣꯠꯁꯦ ꯍꯧꯖꯤꯛꯁꯦ ꯑꯝꯇ ꯈꯪꯗ꯭ꯔꯦꯕ
ꯑꯗꯨꯅꯦ ꯑꯗꯨꯅ ꯑꯗꯒꯤ ꯀꯩꯅꯣ ꯑꯥ ꯃꯅꯨꯡ ꯁꯨꯝꯅ ꯀꯩꯅꯣꯗꯁꯨ ꯃ꯭ꯌꯨꯖꯌꯝ ꯑꯃ ꯂꯩ ꯍꯥꯏ
ꯑ ꯃ꯭ꯌꯨꯖꯌꯝ ꯂꯩ ꯍꯥꯏꯌꯦ ꯑꯗꯨ ꯆꯉꯛ ꯑꯗꯨꯅꯤ ꯃꯥꯅ ꯑꯩꯈꯣꯏ ꯅꯨꯄꯥꯅ ꯉꯔꯥꯡ ꯍꯜꯂꯛꯑꯀꯥꯟꯗ ꯅꯣꯏ ꯃ꯭ꯌꯨꯖꯌꯝꯗ ꯆꯪꯉꯛꯄ꯭ꯔꯥꯅ ꯃ꯭ꯌꯨꯖꯌꯝꯗꯨ ꯂꯩꯐꯝꯗꯣ ꯈꯪꯗꯦ ꯑꯗꯨꯅ ꯆꯪꯉꯛꯇ꯭ꯔꯦꯅ ꯍꯥꯏ ꯑꯁ ꯑꯩ ꯌꯥꯎꯔꯝꯃꯗꯤ ꯃꯐꯝꯁꯤꯡꯗ ꯅꯣꯏ ꯀꯪꯂꯥꯗ ꯑꯗꯨꯝ ꯑꯇꯣꯞ ꯑꯇꯣꯞꯄ ꯃꯐꯝ ꯀꯣꯏꯔꯨꯗ꯭ꯔꯁꯨ ꯀꯪꯂꯥ ꯈꯛꯇꯪꯗ ꯉꯔꯥꯡ ꯅꯣꯏꯅ ꯍꯜꯂꯛꯏꯕ ꯇꯥꯏꯃꯤꯡꯗꯨꯕꯨ ꯑꯗꯨꯗꯒꯤ ꯍꯦꯟꯅ ꯊꯦꯡꯊꯔꯛꯀꯅꯤ ꯀꯪꯂꯥ ꯃꯅꯨꯡꯗꯨꯗ ꯆꯪꯉꯒꯗꯪ ꯌꯦꯡꯕꯗꯅ
ꯂꯥꯏꯐꯝꯗꯣ ꯃꯐꯝ ꯃꯐꯝꯗꯣ ꯌꯥꯝ ꯁꯥꯡꯅ ꯆꯪꯐꯝ ꯑꯃ ꯂꯩꯕꯅꯦ ꯑꯩꯈꯣꯏꯅꯍꯥꯟꯋꯥꯏ ꯆꯠꯂꯛꯄꯗ ꯏꯁꯀꯥꯔ ꯁꯦꯝꯖꯜꯂꯛꯄꯗꯨꯅ ꯌꯥꯝ ꯁꯛꯅꯗꯒꯤ ꯑꯩꯈꯣꯏꯅ ꯑꯣꯖꯥꯒ ꯆꯠꯄ ꯀꯥꯟꯗꯗꯤ ꯑꯣ ꯍ ꯆꯕꯔ ꯍ ꯆꯥꯕꯤꯔꯃ ꯅꯟꯈꯤꯕ ꯅꯨꯡꯒꯗꯣ ꯑꯗꯨꯅꯤ ꯑꯗꯥꯅꯤ ꯀꯥꯏꯅ ꯋꯥꯔꯤꯗꯨ ꯌꯥꯝ ꯁꯦꯡꯅ ꯍꯥꯏꯌꯦꯕ
ꯑꯥꯎ
ꯑꯗꯣ ꯑꯩꯈꯣꯏꯗꯤ ꯌꯦꯡꯗꯪ ꯌꯦꯡꯉꯦ ꯈꯪꯗ꯭ꯔꯦ ꯑꯗꯩ ꯀꯪꯂꯥ ꯁꯥ ꯁꯤꯁꯤ ꯑꯗꯨꯗ ꯃꯅꯨꯡꯗꯒ ꯌꯥꯝ ꯂꯩꯅꯦ ꯃꯐꯝ ꯑꯗꯨꯗ ꯂꯥꯏꯐꯝꯅꯤꯅꯒ ꯂꯥꯏ ꯈꯨꯔꯨꯝꯅꯔꯤꯕ ꯑꯗꯨ ꯌꯥꯎꯁꯪ ꯏꯁꯄꯣꯔꯠꯇ ꯃꯩ ꯂꯧꯕ ꯆꯠꯂꯤꯕ ꯖꯒꯥꯗꯨꯅ ꯀꯗꯥꯏꯗꯒꯤꯅꯣꯕ
ꯑꯗꯨꯒꯤ ꯃꯅꯨꯡ ꯑꯗꯨꯋꯥꯏꯗꯨꯗ ꯂꯩꯔꯝꯗꯧꯕ ꯃꯥꯜꯂꯦ ꯑꯗꯨꯋꯥꯏꯗꯨꯗ ꯑꯗꯨꯝ ꯃꯣꯏꯅ ꯃꯩꯁꯦ ꯈꯠꯂꯒ ꯊꯝꯃꯝꯗꯧ ꯃꯥꯜꯂꯦꯕ ꯍꯥꯏꯗꯤ ꯍꯦꯛ ꯆꯪꯈꯤꯕꯒꯤ ꯑꯗꯨꯋꯥꯏꯗ ꯆꯨꯔꯒ ꯊꯝꯃꯝꯗꯧ ꯃꯥꯜꯂꯦ ꯃꯣꯏꯒꯤꯗꯣ
ꯎꯝ ꯑꯗꯨꯒꯤ ꯄꯣꯠ ꯑꯀꯨꯞ ꯃꯀꯨꯞ ꯃꯇꯥꯗꯣ ꯑꯝꯇ ꯈꯪꯗꯦꯗꯅ
ꯎꯝ
ꯑꯗꯨꯒꯤ ꯑꯩꯈꯣꯏꯒꯤ ꯂꯥꯏꯐꯝ ꯂꯥꯏꯐꯝꯗꯣ ꯁꯤꯅ ꯁꯤꯅꯤ ꯁꯤꯅ ꯑꯗꯨ ꯂꯥꯏꯗꯨꯅꯤ ꯍꯥꯏꯕꯒꯤ ꯄꯣꯠ ꯑꯃ ꯑꯗꯨꯒ ꯑꯩꯈꯣꯏꯒꯤ ꯆꯦꯛꯀꯤ ꯌꯨꯝ ꯈꯔ ꯂꯩꯍꯧꯕꯗꯣ ꯑꯗꯨꯗꯤ ꯑꯩꯈꯣꯏꯅ ꯉꯍꯥꯟꯋꯥꯏ ꯑꯉꯥꯡ ꯑꯣꯏꯔꯤꯉꯩ ꯆꯠꯄꯗꯤ ꯑꯗꯨꯝ ꯂꯩꯍꯧꯔꯕꯅꯦ ꯑꯗꯨ ꯅꯤꯡꯕꯨ ꯅꯤꯡꯒꯥꯏꯗꯤꯅꯦ
ꯑꯥꯎ
ꯅꯤꯡꯒꯥꯏꯗ‌ꯦ ꯀꯨꯏꯔꯕ ꯃꯇꯝꯅꯤꯗꯅꯀꯣ ꯑꯗꯒꯤ ꯃꯊꯛ ꯛꯇ ꯈꯟꯕꯁꯨ ꯅꯠꯇꯦ ꯅꯣꯡ ꯆꯤꯡ ꯑꯗꯨꯝ ꯆꯥꯁꯤꯜꯂ ꯂꯩꯔꯕꯅꯦꯕ
ꯍꯏ
ꯑꯗꯣ ꯅꯤꯡꯒꯥꯏꯕꯨ ꯅꯤꯡꯒꯥꯏꯗꯦ ꯍꯥꯏꯕ ꯑꯩꯅ ꯑꯗꯨ ꯄꯣꯠꯇꯨ
ꯅꯤꯡ ꯀꯥꯏꯗꯦ
ꯑꯣ ꯃꯣꯏ ꯈꯤꯇꯪꯗꯤ ꯁꯦꯝꯖꯤꯟꯕ ꯃꯥꯜꯂꯦ ꯌꯨꯝꯗꯨꯁꯨ
ꯑꯥꯎ
ꯑꯩꯈꯣꯏ ꯅꯪ ꯍꯋꯥꯏ ꯆꯠꯄꯗꯤ ꯍꯣꯔꯣꯛ ꯍꯣꯔꯥ ꯀꯩꯝꯇ ꯂꯩꯍꯧꯗꯦꯕꯀꯣ
ꯀꯩꯅꯣ ꯑꯗꯨꯒꯤ ꯃꯣꯏꯅ ꯏꯁꯇꯦꯗꯤꯌꯝ ꯃꯅꯨꯡꯗ ꯑꯩꯈꯣꯏꯒꯤ ꯔꯥꯎꯟ ꯀꯣꯏꯂꯥꯁ ꯊꯥꯔꯒ ꯂꯩꯔꯤꯗꯣ
ꯎꯝ
ꯑꯗꯨꯗꯅꯦ ꯍꯥꯏꯌꯦꯕ ꯃꯣꯏꯅ ꯑꯩꯈꯣꯏꯅ ꯑꯁ ꯀꯪꯂꯥꯗ ꯍꯦꯂꯤꯀꯣꯞꯇꯔ ꯇꯥꯏꯌꯦꯒ ꯍꯥꯏꯖꯩ ꯀꯪꯂꯥꯗꯒꯤ ꯄꯥꯏꯈꯠꯂꯛꯄꯅꯤꯒ ꯍꯥꯏꯗꯣ ꯑꯗꯨꯗꯒꯤ ꯑꯗꯨꯗꯅꯦ ꯍꯥꯏꯌꯦꯕ ꯇꯥꯔꯤꯁꯦ
ꯍꯣꯏ ꯑꯗꯨꯕꯨꯗꯤ ꯑꯗꯨꯗꯁꯨ ꯇꯥꯔꯦ ꯑꯗꯨꯒ ꯑꯩꯈꯣꯏꯒꯤ ꯂꯝꯄꯥꯛ ꯑꯆꯧꯕ ꯑꯃ ꯂꯩꯍꯧꯕꯗꯣ
ꯎꯝ
ꯑꯩꯈꯣꯏꯒꯤ ꯎꯝ
ꯀꯁꯦ
ꯑꯉꯥꯡꯈꯩꯅ
ꯍ
ꯑꯗꯨꯒꯤ ꯁꯥꯕꯒꯤ ꯃꯐꯝ ꯅꯠꯇꯕ ꯁꯣꯝ ꯅꯥꯀꯟꯗ ꯂꯝꯄꯥꯛ ꯑꯆꯧꯕ ꯆꯪꯉꯛꯄ ꯒꯤ ꯃꯆꯤꯟ ꯑꯗꯨꯋꯥꯏꯗ ꯂꯝꯄꯥꯛ ꯑꯨ ꯂꯩꯍꯧꯕꯅꯦꯕꯀꯣ ꯑꯗꯨꯅꯦ ꯑ ꯃꯣꯏꯅ ꯀꯪꯂꯥ ꯃꯅꯨꯡꯗ ꯑꯩꯈꯣꯏꯒꯤ ꯑꯃ ꯑꯃꯒꯤ ꯐꯪꯁꯟ ꯇꯧꯋꯦ ꯀꯥꯏꯅ ꯁꯤꯜꯂꯤꯗꯣ
ꯎꯝ
ꯑꯗꯨꯒꯤ ꯃꯐꯝꯗꯨꯗꯁꯨ ꯑꯗꯨꯝ ꯇꯥꯕꯁꯨ ꯌꯥꯎꯕꯅꯦꯕ ꯑꯗꯨꯒ
ꯅꯗꯔꯤꯗ
ꯑꯩꯈꯣꯏꯅ ꯉꯍꯥꯎꯋꯥ ꯆꯪꯕ ꯌꯥꯝ ꯃꯅꯨꯡ ꯁꯨꯔꯨꯡꯗ ꯂꯥꯟ ꯃꯇꯝꯗ ꯂꯩꯅꯨꯡꯨ ꯍꯨꯠꯂ ꯐꯥꯎꯔ ꯆꯠꯂꯦ ꯀꯥꯏꯅ ꯇꯧꯕꯩꯗꯣ ꯑꯗꯨꯒꯤ ꯃꯐꯝꯒ ꯑ ꯌꯧ ꯆꯪꯉꯝꯕꯅꯦ ꯑꯗꯣ ꯀꯔꯝ ꯀꯔꯝꯕ ꯀꯔꯥꯏ ꯋꯥꯏ ꯂꯩ ꯀꯩꯅꯣ ꯀꯨꯏꯃꯟꯕꯒꯤ ꯈꯪꯗ꯭ꯔꯦꯕ
ꯍꯣꯏ ꯑꯗꯨꯅꯦ ꯑꯩꯁꯨ ꯃꯣꯏꯅ ꯍꯧꯖꯤꯛ ꯂꯣꯏ ꯁꯤꯟꯗꯣꯛꯈ꯭ꯔꯕꯅꯤꯅ ꯅꯍꯥꯟꯋꯥꯏ ꯍꯦꯛ ꯆꯪꯉꯛꯄꯒ ꯃꯣꯏ ꯃꯥꯏꯕ ꯃꯥꯏꯕꯤ ꯇꯧꯔꯀꯥꯟꯗ ꯑꯗꯒꯤ ꯏꯙꯧ ꯄꯥꯈꯪꯕꯒꯤ ꯍꯤ ꯍꯤ ꯍꯤꯌꯥꯡ-ꯍꯤꯔꯦꯟ ꯇꯥꯟꯅꯕꯩꯅꯤ ꯒꯥꯏꯅ ꯇꯧꯕ ꯍꯤ ꯅꯨꯡ ꯂꯩꯔꯝꯕꯗꯣ
ꯎꯝ
ꯂꯥꯏꯁꯪ ꯑꯣꯏꯅ ꯁꯥꯔꯒ ꯅꯥꯀꯟꯗ ꯑꯍꯥꯟꯕꯗꯤ ꯃꯈꯥ ꯊꯪꯕꯔꯣꯝꯗ ꯂꯩꯔꯝꯕꯅꯦꯕ ꯃꯈꯥ ꯊꯪꯕꯔꯣꯝ ꯗ ꯂꯩꯔꯝꯕꯗꯣ ꯍꯦꯛ ꯆꯪꯉꯛꯄꯒꯤ ꯃꯈꯥ ꯊꯪꯕꯔꯣꯝꯗ ꯂꯩꯔꯝꯕꯗꯣ ꯉꯔꯥꯡ ꯑꯃꯨꯛ ꯆꯠꯄ ꯀꯥꯟꯗꯨꯗꯅ ꯑꯋꯥꯡ ꯊꯪꯕꯗ ꯃꯃꯥꯏ ꯃꯈꯥ ꯑꯣꯜꯂꯒ ꯑꯃꯨꯛ ꯐꯖꯅ ꯂꯥꯏꯁꯪꯗꯨꯣ ꯁꯥꯔꯒ ꯑꯃꯨꯛ ꯂꯩꯔꯝꯃꯦꯗꯅ
ꯎꯝ ꯎꯝ
ꯑꯗꯨꯗ ꯃꯦꯟ ꯑꯝꯇ ꯇꯥꯗ꯭ꯔꯦꯕ ꯑꯩꯁꯨ ꯍꯤꯗꯨ ꯎꯔꯀꯥꯟꯗ ꯑꯣ ꯏꯙꯧꯒꯤ ꯁꯣꯝ ꯅꯥꯀꯟ ꯂꯩꯔꯝꯕꯗꯣ ꯁꯣꯝ ꯅꯥꯀꯟ ꯄꯨꯊꯣꯔꯛꯄ ꯑꯣꯏꯔ ꯃꯥꯜꯂꯦꯅ ꯈꯟꯒꯤꯕ ꯑꯩꯅ
ꯑꯁ ꯑꯩꯈꯣꯏꯗꯤ ꯑꯥ
ꯀꯩꯅꯣ ꯇꯧꯋꯦ ꯍꯧꯖꯤꯛꯇꯤ ꯂꯣꯏ ꯑꯣꯟꯊꯣꯛꯑꯕꯅꯦꯅ ꯍꯥꯏꯌꯦꯕ ꯃꯥꯅ
ꯑꯗꯣ ꯑꯩꯈꯣꯏ ꯀꯨꯏꯃꯟ ꯀꯨꯏꯃꯟꯗꯅ ꯑꯗꯨ ꯑꯗꯨꯒꯤ ꯍꯤꯗꯨꯕꯣ ꯍꯣꯔꯣꯝꯗ ꯀꯃꯥꯏꯅ ꯂꯩꯔꯝꯃꯤꯅꯣꯕꯨ ꯀꯥꯎꯕ ꯀꯥꯎ
ꯑꯥꯎ
ꯆꯠꯇꯕ ꯀꯨꯏꯔꯦꯕ ꯆꯍꯤ ꯇꯔꯥꯃꯨꯛ ꯁꯨꯔꯛꯑꯃꯅꯤ ꯑꯗꯒꯤ ꯑꯩꯈꯣꯏꯒꯤ ꯑꯩꯅ ꯈꯜꯂꯤꯁꯤꯅ ꯑꯩꯈꯣꯏꯅ ꯃꯇꯝꯗꯨ ꯆꯠꯄꯗꯗꯤ ꯍꯧꯖꯤꯛꯀꯤ ꯌꯨꯝ ꯆꯦꯛꯀꯤ ꯌꯨꯝꯁꯤꯡꯗꯣ ꯑꯩꯈꯣꯏꯒꯤ ꯁꯥꯕ ꯂꯣꯏꯁꯤꯟꯖꯕꯒꯤ ꯃꯑꯣꯡꯗ ꯀꯥꯏꯔꯤ-ꯀꯥꯏꯔꯤꯒ ꯇꯧꯔꯒ ꯏꯇꯦꯛ ꯇꯦꯛꯊꯔ ꯂꯩꯍꯧꯕꯅꯦꯕ ꯉꯔꯥꯡ ꯆꯪꯕꯗꯗꯤ ꯃꯈꯥ ꯇꯧꯔꯒ ꯑꯩꯈꯣꯏ ꯈꯔ ꯁꯦꯝꯖꯤꯟꯕ ꯃꯥꯟꯕ ꯃꯑꯣꯡ
ꯍꯣꯏ ꯑꯗꯒꯤ ꯅꯍꯥꯟꯋꯥꯏ ꯑꯩꯈꯣꯏꯅ ꯆꯠꯄ ꯀꯥꯟꯗꯨꯗꯗꯤ ꯎ ꯋꯥꯒ ꯃꯌꯥꯝ ꯍꯧꯔꯒ ꯑꯗꯒꯤ ꯎ ꯃꯈꯣꯡ ꯑꯃꯗ ꯑꯩꯈꯣꯏꯒꯤ ꯂꯥꯏꯁꯪꯁꯨ ꯐꯖꯅ ꯁꯥꯕꯤꯗꯕꯤ ꯑꯩꯈꯣꯏꯅ ꯐꯤ ꯑ ꯏꯃꯥꯒꯤ ꯏꯄꯥꯒꯤ ꯐꯤ ꯑꯃ ꯀꯠꯆꯒꯦ ꯍꯥꯏꯔꯁꯨ ꯑꯗꯨꯝ ꯐꯤꯗꯣ ꯑꯗꯨꯝ ꯊꯝꯃꯝꯕ ꯑꯗꯒꯤ ꯗꯨꯛ ꯊꯥꯎ ꯃꯌꯨꯝ ꯀꯠꯀꯦ ꯍꯥꯏꯔꯁꯨ ꯑꯗꯨꯝ ꯃꯐꯝꯗꯨꯗ ꯇꯧꯔꯒ ꯌꯥꯝ ꯅꯨꯡꯉꯥꯏꯇꯕꯗꯣ ꯑꯩꯈꯣꯏꯅ ꯌꯦꯡꯕꯗꯗꯤ ꯑꯁ
ꯀꯪꯂꯥ ꯃꯅꯨꯡ ꯀꯪꯂꯥ ꯑꯁꯨꯛ ꯆꯥꯎꯕꯁꯤꯒꯤ ꯃꯅꯨꯡꯗ ꯂꯥꯏꯁꯪ ꯃꯆꯥ ꯑꯃꯃꯝꯃꯕꯨꯛ ꯁꯥꯕꯤꯅꯕ ꯃꯤꯁꯦ ꯂꯩꯇꯕ꯭ꯔꯥ ꯀꯥꯏꯅꯒ ꯑꯗꯨꯃꯥꯏꯅ ꯁꯨꯝ ꯈꯟꯖꯕꯗꯣ ꯑꯗꯨꯒ ꯍꯧꯖꯤꯛꯇꯤ ꯍꯧꯖꯤꯛ ꯑꯣꯏꯔꯝꯃꯤꯕ ꯐꯤꯕꯝꯗꯨꯒ ꯅꯍꯥꯟꯋꯥꯏ ꯎꯈꯤꯕꯗꯨꯒꯗꯤ ꯍꯣꯏ ꯀꯨꯏꯕꯗꯤ ꯀꯨꯏꯔꯛꯑꯦ ꯀꯨꯏꯔꯛꯑꯒꯁꯨ ꯍꯧꯖꯤꯛꯅ ꯑꯃꯨꯛ ꯅꯨꯡꯉꯥꯏꯔꯦꯕ ꯏꯁꯥꯁꯦ ꯌꯦꯡꯕꯗ ꯑꯁ ꯃꯐꯝꯗꯣ ꯐꯖꯅꯒ ꯁꯥꯔꯒ ꯇꯧꯔꯒ ꯂꯩꯔꯝꯕꯗꯨꯗ ꯌꯦꯡꯕꯗꯗꯤ ꯁꯨꯝ ꯅꯨꯡꯉꯥꯏꯖꯔꯦꯗꯅ
ꯃꯥꯏ-ꯃꯥꯏ ꯃꯐꯝ-ꯃꯐꯝꯗ ꯆꯥꯟ-ꯆꯥꯅ ꯐꯖꯅ ꯑꯩꯈꯣꯏꯒꯤ ꯃꯥꯏ ꯁꯪꯂꯦꯟ ꯑꯗꯨꯝ ꯁꯥꯕꯤꯕꯗꯣ
ꯍꯣꯏ
ꯂꯥꯏꯁꯪ ꯁꯣꯝ ꯅꯥꯀꯟꯗ ꯂꯩꯕ ꯒꯣꯕꯤꯟꯗꯒꯤ ꯂꯥꯏꯁꯪꯅꯤꯉꯥꯏꯗꯣ ꯑꯗꯨꯁꯨ ꯑꯩꯈꯣꯏꯅ ꯆꯠꯄ ꯃꯇꯝꯗꯨꯗꯗꯤ ꯃꯃꯤꯗꯪ ꯇꯝꯃꯤ ꯂꯝꯄꯥꯛꯇꯣ ꯅꯥꯄꯤꯍꯧ ꯍꯧꯔꯤꯗꯅ ꯑꯗꯨꯒ ꯍꯧꯖꯤꯛꯇꯤ ꯐꯖꯅꯒ ꯂꯝꯕꯤꯒ ꯆꯪꯕꯝꯒ ꯁꯦꯝꯃꯒ ꯐꯖꯅ ꯑꯩꯈꯣꯏꯒꯤ ꯎ ꯑꯩꯈꯣꯏꯒꯤ ꯈꯨꯔꯐꯝ ꯆꯪꯐꯝꯒꯇꯣ ꯑꯩꯈꯣꯏ ꯒꯣꯕꯤꯟꯗꯒꯤ ꯑꯗꯨꯃꯥꯏꯅꯕꯨ ꯐꯅꯌꯥꯝꯕꯨ ꯆꯥꯎꯔꯝꯕꯅꯤ ꯃꯥꯏꯗꯣ ꯆꯥꯎꯔ ꯐꯖꯅ ꯁꯦꯝꯃꯦꯗꯅ
ꯎꯝ
ꯑꯗ ꯀꯔꯤ ꯂꯥꯏ ꯑꯣꯏꯖꯥꯠꯅꯣ ꯁꯤꯗ ꯊꯝꯃꯤꯁꯦꯅꯗꯤ ꯈ ꯀꯔꯤꯅꯣ ꯀꯔꯝꯕ ꯀꯩꯅꯣꯅꯣꯗꯤ ꯈꯪꯗꯕ
ꯑꯗꯒꯤ ꯃꯅꯨꯡꯗ ꯆꯪꯁꯤꯜꯂꯒ ꯍꯧꯖꯤꯛꯁꯨ ꯂꯩꯔꯤꯗꯤ ꯍꯥꯏꯌꯦ ꯑꯩꯈꯣꯏꯒꯤ ꯏꯙꯧꯒ ꯊꯣꯛꯄꯅꯦꯕ ꯃꯅꯨꯡꯗ ꯄꯨꯈ꯭ꯔꯤ ꯑꯃ ꯑꯗꯣ ꯑꯗꯨꯗꯩꯗꯨꯗꯒ ꯑꯩꯈꯣꯏꯒꯤ ꯈꯌꯣꯝ ꯄꯤꯕ ꯑꯗꯒꯤ ꯒꯤ ꯑꯩꯈꯣꯏꯒꯤ ꯂꯥꯏ ꯇꯤꯟ ꯈꯣꯏꯔꯝꯕꯒꯤ ꯀꯩꯅꯣꯝ ꯀꯩꯅꯣꯝ ꯇꯧꯕꯁꯦ ꯑꯗꯨꯏ ꯄꯨꯈ꯭ꯔꯤꯗꯨꯗ ꯑꯗꯨꯝ ꯇꯧꯕ ꯄꯨꯈ꯭ꯔꯤ ꯑꯃꯁꯨ ꯂꯩꯌꯦꯕ ꯑꯗꯨꯒꯤ ꯄꯨꯈ꯭ꯔꯤꯁꯦ ꯀꯔꯣꯝ ꯂꯩꯈ꯭ꯔꯕꯅꯣꯁꯦ ꯑꯩꯁꯦ ꯈꯪꯗ꯭ꯔꯦꯕ ꯑꯗꯨꯅꯦ ꯉꯔꯥꯡꯗꯒꯤ ꯑꯩꯅ ꯑꯩꯈꯣꯏ ꯅꯨꯄꯥꯗ ꯅꯣꯡꯃꯥꯏꯖꯤꯡ ꯅꯨꯃꯤꯠ ꯑꯝꯗ ꯑꯝꯇꯪꯒꯠꯆꯠꯁꯤ ꯑꯗꯨꯏ ꯄꯨꯈ꯭ꯔꯤꯗꯣ ꯀꯔꯣꯝ ꯂꯩꯈ꯭ꯔꯒꯦ ꯑꯝꯇ ꯇꯥꯛꯄꯤꯌꯣꯅ ꯍꯥꯏꯔꯤꯁꯦ ꯑꯩꯅ
ꯎꯝ ꯃꯥꯅꯦ ꯑꯗꯨꯕꯨꯗꯤ ꯂꯥꯏꯐꯝ ꯂꯥꯏꯐꯝ ꯂꯣꯏ ꯁꯨꯔꯕꯅꯤꯗꯅ ꯃꯅꯨꯡꯗꯨꯗ ꯑꯩꯈꯣꯏꯅ ꯆꯠꯄ ꯈꯪꯗꯕꯩ ꯋꯥꯅꯦꯕ
ꯍꯣꯏ
ꯑꯣ ꯐꯔꯦ ꯐꯔꯦ ꯑꯗꯨꯗꯤ ꯎꯝ ꯎꯝ ꯉꯁꯤꯒꯤꯗꯤ ꯊꯝꯃꯒꯦ
ꯍꯣꯏ
ꯍꯔꯪ ꯀꯣꯟ ꯑꯃꯨꯛ ꯇꯧꯔꯛꯑꯒꯦ
ꯑꯥꯎ ꯎ ꯍꯣ